ꯍꯜꯂꯣ ꯇꯥꯏꯌꯦ ꯇꯥꯏꯌꯦ
ꯄꯥꯎꯁꯨ ꯍꯥꯟꯅ ꯃꯦꯁꯦꯁ ꯍꯥꯟꯅ ꯊꯥꯕꯤꯔꯝꯕ ꯀꯩꯗꯧ ꯈꯪꯄ꯭ꯔꯦꯛꯈꯪꯉꯨꯔꯦ ꯍꯥꯏꯕ ꯈꯪꯗ꯭ꯔꯦꯗ ꯈꯪꯗ꯭ꯔꯦꯗ ꯏꯕꯦꯝꯃ ꯀꯥꯏ ꯌꯧꯈ꯭ꯔꯦ ꯋꯥꯔꯤꯗꯣ ꯋꯥꯔꯤꯒꯂꯣꯏ ꯀꯥꯎꯔꯦ ꯀꯣꯏꯃꯟꯈꯤꯗꯅ ꯂꯤꯗꯅ ꯂꯩ ꯊꯝꯍꯧꯕꯩ ꯍꯤꯍꯥꯍꯥ ꯑꯣ ꯑꯣ ꯆꯥꯛ ꯊꯥꯕꯩꯗꯨ ꯅꯠ ꯇ꯭ꯔꯣ
ꯎꯝ
ꯍꯣꯏ ꯑꯃꯥꯏꯅ ꯇꯧ ꯍꯥꯏꯔꯛꯑꯕ ꯆꯥꯛꯁꯦ ꯍꯥꯎꯇꯦ ꯀꯃꯥꯏꯅ ꯇꯧꯁꯤ ꯊꯤꯜꯂꯤꯅꯣ ꯈꯣꯠꯂꯤꯅꯣꯅ ꯑꯩꯅ ꯑꯩꯗꯤ ꯈꯪ ꯗꯦꯅꯦ ꯃꯣꯏ ꯇ ꯑꯥꯔ ꯑ ꯑꯔꯤꯕꯤ ꯍꯣꯏꯅ ꯁꯤꯟꯈꯤꯕꯅꯤꯅ ꯍꯥꯏꯈꯤꯕꯅꯦꯕ ꯑꯗꯨ ꯑꫭꯏꯁꯨ ꯑꯅ ꯍꯥꯏꯀꫭ ꯀꯣ ꯑꯗꯨ ꯑꯣꯏꯔꯁꯨ ꯍꯥꯏꯔꯗꯤ ꯂꯣꯏꯔꯦ ꯑꯩꯁꯨ ꯈꯪꯗ꯭ꯔꯦ ꯅꯣꯏ ꯊꯣꯛꯄ ꯋꯥꯔꯤ ꯁꯥꯅꯨ ꯅꯣꯏ ꯌꯥꯝ ꯀꯩꯅꫭ ꯇꯧꯅꯒꯤꯗꯥꯏꯅꯦ ꯍꯥꯏꯈꯤꯕꯅꯦꯕ ꯑꯗ ꯑꯁ ꯅꯪ ꯑꯃꯥꯏ ꯍꯥꯏꯅꯨꯍꯦ ꯅꯨꯡꯉꯥꯏꯇꯦ ꯀꯥꯏꯅ ꯇꯧꯔꯝꯕꯅꯦꯕ ꯑꯥꯔꯁꯨ ꯀꯦꯁꯨ ꯑꯁ ꯈꯪꯗ꯭ꯔꯦꯗ ꯅꯣꯏ ꯅꫭꯏꯅ ꯊꯣꯛ ꯄꯅꯦ ꯍꯥꯏꯔꯦꯗꯅ
ꯎꯝ
ꯑꯗꯨꯒꯤ ꯑꯃꯥꯏꯅ ꯇꯧꯔꯀꯥꯟ ꯃꯇꯨꯡꯗ ꯎꯝ ꯃꯥꯏ ꯑ ꯃꯥꯏ ꯆꯠꯈ꯭ꯔꯒ ꯑꯩꯈꯣꯏꯗ ꯈꫭꯏꯁꯤ ꯂꯥꯛꯑꯒ ꯈꯣꯠꯂꯒ ꯃꯅꯤꯡꯗ ꯏꯔꯥꯡꯒ ꯇꯧꯅꯗꯅ ꯈꯣꯠꯂꯅ ꯃꯃꯥꯡꯗꯒ ꯇꯧꯗꯅꯒ ꯐꯝꯗꯅ ꯑꯔꯤꯕꯤꯁꯤꯡꯗꯨꯅ ꯑꯣꯖꯥꯗ ꯏꯔꯥꯡꯒ ꯇꯧꯁꯤꯟꯕꯗꯣ ꯈꯪꯍꯧꯕ꯭ꯔꯥ
ꯑꯗꯨꯗꯤ ꯈꯪꯍꯧꯗꯤꯌꯦ ꯑꯦ ꯌꯥ
ꯃꯅꯤꯡꯗ ꯐꯝꯃꯒꯁꯨ ꯑꯩ ꯂꯣꯏꯃꯛ ꯎꯏ ꯍꯥꯏꯕꯁꯦ ꯅꯪ ꯅꯣꯏ ꯃꯃꯥꯡꯗ ꯐꯝꯃꯤꯟꯅꯕ ꯅꯣꯏꯕꯧ ꯈꯪꯗ꯭ꯔꯤꯗꫭ ꯀꯔꯤꯒꯤꯅꯣ ꯍꯥꯏꯕꯅꯦ
ꯈꯪꯗꯤꯌꯦ
ꯃꯅꯤꯡꯗꯗꯤ ꯑꯁ ꯑꯁ ꯐꯣꯇꯣꯒ ꯅꯝꯃꯤꯟꯅꯗꯅ ꯑꯁ ꯑꯗꯒꯤ ꯑꯁ ꯀꯃꯥꯏꯅ ꯍꯥꯏꯖꯥꯔꯦ ꯀꯃꯥꯏ ꯅꫭꯛꯁꯤꯟꯅꯗꯅ ꯑꯍꯥꯀꯥꯏ ꯑꯃ ꯑꯃ
ꯂꯤꯟꯗꯣ ꯑꯗꯨ ꯅꯨꯃꯤꯠꯇꯣ ꯑꯀꯣꯠꯄꯤ ꯂꯤꯠꯂꯤꯗꯅ
ꯍꯣꯏ ꯑꯁ ꯂꯤꯟꯗꯨꯅꯦ ꯍꯥꯏꯕ ꯂꯤꯟꯅ ꯃꯀꯣꯛꯅꯦ ꯍꯥꯏꯕ
ꯃꯥꯅꯦ ꯑꯍ
ꯄꯨꯔꯥ ꯀꯩꯅꯣꯝꯅꯦ ꯍꯥꯏꯕ ꯑꯩꯅ ꯍꯥꯏꯗꯤ ꯃꯥꯏ ꯈꯪꯅꯕ ꯑꯃ ꯂꯩꯔꯦ ꯍꯥꯏꯗꯤ ꯂꯦꯡꯖꯕ ꯌꯥꯗ꯭ꯔꯥꯕ ꯑꯗꯨꯒꯤ ꯂꯤꯟꯗꯨꯅꯦ ꯑꯗꯨꯒꯤꯗꯤ ꯑꯗꯨꯒꯤ ꯂꯤꯟ ꯊꯤꯜꯂꯛꯄ ꯅꯨꯃꯤꯠꯇꯣ
ꯎꯝ
ꯆꯅ ꯇ ꯃꯥꯒꯤ ꯀꯩꯅꯣꯗꯨꯅ ꯋꯥꯆꯦꯞꯇ ꯁ꯭ꯀꯦꯟꯒ ꯇꯧꯔ ꯆꯠꯈꯤꯗ꯭ꯔꯥ
ꯎꯝ
ꯃꯥꯏ ꯃꯥꯏ ꯅꯨꯄꯥꯅ
ꯎꯝ
ꯀꯩꯅꯣꯒ ꯇꯧꯈꯤꯗꯅ ꯑꯝ ꯎ ꯀꯩ ꯑꯁ ꯊꯥꯖꯗꯦ ꯈꯣꯠꯇꯦ ꯀꯥꯏꯅꯒ ꯁꯨꯃꯥꯏꯅ ꯇꯧꯔ ꯆꯠꯈꯤꯕꯅꯦꯕ ꯑꯗꯣ ꯑꯃꯗꯨꯁꯨ ꯌꯥꯝ ꯄꯪꯉꯤ ꯆꯀ ꯒꯠ ꯇꯧꯔꯝꯕꯒꯤ ꯑꯃꯨꯛ ꯇꯣꯛꯅꯔꯨꯔꯕ ꯃꯇꯨꯡ ꯇꯨꯡꯗꯅꯦꯕ ꯑꯗꯨꯝ ꯑꯥꯔꯗꯨꯒꯨꯝ ꯋꯥꯔꯤ ꯁꯤꯟꯅꯕ ꯒꯤꯁꯨ ꯑꯃꯨꯛ ꯍꯥꯏꯅꯈ꯭ꯔꯦꯗꯅ ꯑꯗꯨꯒꯤꯁꯨ ꯆꯤꯡꯅꯔꯒ ꯑꯃꯨꯛ ꯐ ꯐꯥꯕꯩ ꯑꯃ ꯇꯧꯅꯈ꯭ꯔꯦꯗꯅ ꯑꯁꯈꯩꯅꯣꯏ ꯋꯥꯅꯤ ꯏꯔꯥꯡꯅ ꯊ ꯊꯣꯛꯡꯂꯩꯗꯨꯗꯤ ꯑꯁ ꯑꯃ ꯃꯃꯥꯡ ꯑꯃ ꯑꯥꯔꯗꯨꯅꯒ ꯃꯃꯥꯡ ꯑꯥꯒ ꯑꯥꯔ ꯀꯦꯗꯨꯅꯒ ꯃꯃꯥꯡꯒ ꯐ ꯑꯗꯨꯗ ꯍꯔꯥꯎꯕꯒꯤ ꯊꯧꯏꯗꯨꯗꯤ ꯏꯁ
ꯑꯩꯃ
ꯀꯩꯅꯣ ꯑꯁ ꯀꯔꯤ ꯅꯣꯏꯅꯦ ꯀꯃꯥꯏꯅ ꯇꯧꯔꯤꯣ ꯃꯤꯁ ꯇꯧ ꯑꯩꯗꯤ ꯃꯤꯠ ꯃꯔꯤꯁꯤ ꯄꯥꯜꯂꯤ ꯀꯃꯥꯏꯅ ꯇꯧꯔꯤꯅꯣ ꯂꯣꯏ ꯎꯁꯤꯕꯣ
ꯑꯩꯗ
ꯑꯁ ꯃꯍꯍꯥꯅꯤ ꯀꯣ ꯃꯍꯍꯥꯅꯤ ꯑꯁ ꯦꯝꯃ ꯑꯩꯗꯤ ꯑꯗꯨꯏ ꯅꯨꯃꯤꯠꯇꯨ ꯇꯁꯦꯡꯅ ꯍꯥꯏꯗꯤ ꯃꯤ ꯃꯌꯥꯝꯅ ꯂꯣꯏꯗꯣꯏꯔꯣꯏ ꯂꯣꯏꯗꯣꯏꯔꯣꯏ ꯍꯥꯏꯕꯗꯣ ꯄꯤꯗꯣ ꯄꯤꯗꯨꯅꯅꯦ ꯌꯥꯝ ꯅꯨꯡꯉꯥꯏꯇꯦ ꯐꯅ ꯍꯥꯏꯔꯛꯄ ꯍꯥꯏꯇꯥꯔꯦ ꯑꯁ ꯂꯣꯏꯗꯣꯔꯍꯦ ꯑꯁꯨ ꯀꯨꯏꯅ ꯇꯤꯟꯅꯔꯒꯕꯨ ꯂꯣꯏꯗꯣꯔꯦ ꯅꯪ ꯁꯤꯨꯝꯗꯣꯏꯅꯣ ꯍꯥꯏꯕꯗ ꯌꯥꯝ ꯅꯨꯡꯉꯥꯏꯇꯦ ꯈꯣꯠꯇꯦ ꯀꯥꯏꯅꯒ ꯃꯥ ꯍꯥꯏꯔꯛꯄꯅꯦꯕ ꯑꯗꯨꯗ ꯑꯩ ꯌꯥꯎꯔꯦ ꯑꯩ ꯀꯩꯅꯣ ꯄꯤꯗꯕꯅꯦꯕ ꯄꯩ ꯆꯥꯈꯥꯏꯗꯕꯅꯦ ꯃꯩ ꯈꯥꯏꯔꯨꯣꯏꯅ ꯊꯦꯡꯅ ꯈꯥꯏꯗꯅ ꯑꯩꯩꯅ ꯈ꯭ꯋꯥꯏ ꯂꯥꯁ ꯆꯦ ꯈꯥꯏꯕꯅꯦꯕ
ꯑꯗꯨꯒ
ꯄꯤꯕꯅꯦ ꯂꯥꯁꯇ ꯑꯩꯈꯣꯏꯒꯤ ꯏꯃꯥꯟꯅꯕꯤꯁꯤꯡꯗꯨ ꯑꯗꯨꯅꯁꯤꯅ ꯑꯁ ꯌꯥꯔꯣꯏ ꯌꯥꯔꯣꯏ ꯑꯗꯨꯃꯥꯏꯅ ꯇꯧꯅꯨ ꯈꯣꯠꯅꯨ ꯇꯧꯗꯅ ꯄꯤꯈꯤꯕꯅꯦꯕ ꯑꯩꯁꯦ ꯆꯅ ꯏꯇꯕꯒꯤꯅ ꯇꯦꯕꯜ ꯂꯩꯌꯦꯕ
ꯎꯝ
ꯑꯗꯨ ꯂꯨꯄꯥ ꯀꯌꯥ ꯀꯌꯥꯅꯁꯨ ꯈꯥꯏꯅꯈꯤꯕꯅꯤ ꯀꯌꯥꯅꯣ ꯀꯥꯎꯈ꯭ꯔꯦ ꯐꯥꯏꯚꯟ ꯐꯥꯏꯚ ꯍꯟꯗꯦꯗꯐ ꯐꯣꯔ ꯍꯟꯗ꯭ꯔꯦꯠꯂ ꯀꯧꯔ
ꯇꯥꯏꯩꯅ ꯄꯩꯁꯥꯒꯗꯣ
ꯑꯗꯨꯒꯤ ꯄꯩꯁꯥ ꯂꯦꯝꯕꯗꯨꯅꯦ ꯐꯤꯌꯔꯋꯦꯒꯤꯩꯗꯨꯁꯨ ꯇꯧꯕꯅꯤꯅ ꯄꯤꯈ꯭ꯔꯦꯅ ꯇꯧꯅꯈ꯭ꯔꯦꯗꯣ ꯑꯩꯉꯣꯟꯗꯛ ꯃꯣꯏꯒꯤ ꯑꯔꯤꯕꯤꯒꯤ ꯑꯔꯤꯕꯤ ꯑꯔꯤꯕ ꯑꯅꯤꯗꯣ ꯑꯥꯔ ꯑꯥꯔꯗꯣ ꯗꯕꯂꯥꯔꯗꯣ ꯑꯗꯨꯗꯨꯅꯁꯨ ꯁꯤꯁꯦ ꯑꯩꯉꯣꯟꯗ ꯍꯉꯣꯟꯗ ꯇꯧꯔꯒ ꯄꯤꯔꯣ ꯈꯣꯠꯂꯣ ꯀꯥꯏꯅ ꯇꯧꯔꯝꯕꯅꯦꯕ ꯑꯩꯅ ꯑꯩ ꯁꯪꯗꯦ ꯍꯥꯏꯈꯤꯕꯅꯦꯕ ꯑꯩ ꯑꯗꯨꯒꯨꯝꯕ ꯄꯩꯁꯥꯗꯣ ꯄꯥꯏꯕ ꯉꯝꯃꯣꯏ ꯏꯁꯥꯒꯤꯐꯥꯎ ꯁꯥꯟꯅꯖꯕ ꯄꯩꯁꯥꯁꯤ ꯆꯨꯝꯅ ꯁꯦꯟꯅꯖ꯭ꯔ ꯉꯝꯗ꯭ꯔꯀꯥꯟꯁꯤꯗ ꯀꯥꯏ ꯍꯥꯏꯒꯤꯈꯤꯕꯅꯦꯕ ꯑꯗꯨꯁꯨ ꯈꯔ ꯕꯅꯦ ꯑꯩꯅ ꯀꯦꯗꯔ ꯀꯅꯥꯅꯣꯝ ꯁꯤꯅꯀꯣꯅ ꯍꯥꯏꯈꯤꯕꯅꯦꯕ ꯃꯣꯏ ꯌꯥꯝ ꯁꯅ ꯑꯗꯨꯅ ꯃꯣꯏꯗꯤ ꯂꯝꯗꯣ ꯃꯥꯒꯤ ꯀꯀꯦ ꯑꯗꯨꯒꯤ ꯅꯨꯄꯤꯗꯨꯒꯤ ꯂꯝꯗꯣ ꯃꯣꯏ ꯃꯁꯦꯟ ꯑꯗꯨꯝ ꯑꯣꯏꯅꯔꯤꯁ ꯑꯗꯨꯗꯅ ꯍꯧꯖꯤꯛ ꯖꯤꯕꯤꯅꯦꯕ ꯑꯣꯏꯕꯅꯤ ꯑꯣꯏꯕꯅꯤ ꯑ ꯀꯦꯗꯨꯒꯅꯤ ꯄꯤꯗꯣꯏꯅꯣ ꯈꯔ ꯆꯠꯊꯩ ꯍꯥꯏꯕꯅꯦ ꯑꯁ ꯄꯨꯔꯥ ꯂꯋꯥꯏꯅꯦ ꯍꯥꯏꯕꯤ ꯂꯋꯥꯏ ꯑꯁ ꯑꯥ ꯌꯧꯕꯤꯅꯦ ꯍꯥꯏꯕ ꯑꯗꯣ ꯑꯩꯅ ꯍꯥꯏꯅꯤꯡꯉꯤꯁꯤꯅ ꯃꯥꯅ ꯑꯃꯁꯨ ꯀꯥꯎꯅꯤꯡꯗꯕ ꯑꯃ ꯁꯥꯏ ꯑꯃꯨꯁꯨ ꯀꯥꯎꯅꯤꯡꯕ ꯑꯃ ꯁꯥꯏ ꯑꯗꯣ ꯂꯥꯏꯔꯤꯛ ꯇꯧꯅꯔꯤꯕ ꯃꯌꯥꯝꯁꯦ ꯑꯩꯈꯣꯏ ꯈꯪꯗꯕꯩꯅ
ꯏꯕꯦꯝꯃ ꯏꯕꯦꯝꯃ ꯑꯗꯨ ꯅꯨꯃꯤꯠꯇꯣ ꯑꯩꯈꯣꯏꯒꯤ ꯑꯣꯖꯥꯗꯣ
ꯍꯣꯏ
ꯑꯗꯨ ꯌꯥꯎꯕꯅꯦ ꯈꯪꯕ꯭ꯔꯥ ꯂꯤꯟꯗ ꯈꯠꯄꯗ
ꯍꯣꯏ ꯑꯗꯨꯅꯦ ꯍꯥꯃꯤ ꯑꯩꯅ ꯍꯥꯏꯔꯛꯏꯁꯤ ꯍꯣꯏ ꯃꯥꯅꯗꯤ ꯇꯟꯗꯅ ꯍꯟꯗꯣꯛꯆꯔꯗ꯭ꯔꯥ ꯍꯟꯗꯣꯛꯈꯤꯕꯅꯦꯕ ꯑꯣꯖꯥꯊꯅꯗꯤ
ꯍꯟꯗꯣꯛꯇꯦꯝꯃꯤ ꯅꯪꯕꯨ ꯀꯅꯣꯅꯦ ꯍꯟꯗꯣꯛꯇꯦ ꯃꯤ ꯏꯕꯦꯝꯃ ꯑꯩꯈꯣꯏ ꯀꯩꯕꯨꯜ ꯂꯝꯖꯥꯎꯗ ꯆꯠꯂꯤꯗꯅ
ꯑꯥ
ꯑꯗꯨꯗ ꯀꯩꯅꯣꯗꯨꯅꯅꯦ ꯂꯤꯟꯗꯨꯗꯅꯦ
ꯎꯝ
ꯎꯝ ꯅꯪ ꯄꯣꯔꯒ ꯊꯥꯡꯒꯠꯄꯤꯒꯦ ꯍꯥꯏꯕ꯭ꯔꯥ ꯄꯝꯃꯒ ꯊꯥꯡꯒꯠꯄꯤꯒꯦ ꯍꯥꯏꯕꯥ ꯆꯤꯡ ꯀꯥꯕꯗꯨꯗ
ꯑꯗꯨꯃꯥꯏꯅꯒ ꯍꯥꯏꯔꯤꯅꯦꯃꯤ
ꯃꯥ ꯑꯗꯨꯕꯨꯗꯤ ꯈꯪꯍꯧꯗ꯭ꯔꯦ ꯑꯁ
ꯏꯕꯦꯝꯃ ꯑꯗꯨꯒ
ꯇꯧꯕꯤꯃ ꯑꯉꯥꯡ ꯑꯃ ꯅꯥꯔꯛꯑꯦ ꯍꯥꯏꯗꯅ ꯑꯩꯅ ꯂꯩꯍꯧꯕꯗꯤ ꯑꯣꯏꯔꯝꯒꯅꯤ ꯊꯦꯡꯉꯒ ꯈꯜꯂꯛꯄꯗꯣ
ꯈꯪꯗꯤꯦ ꯍꯣ ꯍꯣ ꯍꯣꯏ ꯑꯣꯏꯔꯝꯕꯗꯤ ꯌꯥꯏꯑꯕ ꯑꯗꯨ ꯑꯩꯈꯣꯏ ꯃꯦꯔꯤꯅꯥꯒ ꯑꯩꯒꯗꯤ ꯆꯠ ꯆꯥꯃꯤꯟꯅꯔꯦꯗꯅ ꯀꯥꯃꯤꯟꯅꯕꯤꯅꯤ ꯍꯣ ꯍꯣ ꯍꯣ ꯍꯣ ꯍꯣ ꯑꯦꯝꯒ ꯑꯩꯒ ꯀꯃꯤꯤꯟꯥ
ꯎꯝ
ꯑꯗꯨꯗ ꯍꯧꯖꯤꯛꯀꯤ ꯂꯤꯟꯗꯨꯅ ꯆꯪꯉꯛꯑꯦ ꯑꯗꯨꯒ ꯃꯥꯅ ꯍꯧꯖꯤꯛꯀꯤ ꯖꯤꯗꯨꯅ ꯍꯥꯏꯔꯛꯑꯦ ꯍꯣ ꯍꯣꯏ ꯍꯣꯏ ꯑꯗꯨꯣ ꯍꯧꯖꯤꯛꯀꯤ ꯍꯥꯏꯔꯛꯏꯗꯣ ꯑꯗꯨꯃꯥꯏꯅ ꯍꯥꯏ
ꯇꯟ ꯃꯌꯥꯝ ꯇ ꯍꯥꯏꯗꯤ ꯅꯤꯠꯁ ꯑꯣꯏꯔꯝꯒꯅꯤ ꯍꯥꯏꯕ ꯃꯤꯩꯗꯤ ꯅꯤꯠꯁ ꯋꯥꯠꯂꯛꯏꯅꯦ ꯍꯥꯏꯕ ꯁꯦꯡꯅ ꯍꯥꯏꯔꯗꯤ
ꯃꯥꯅꯦ ꯍꯥꯏꯕ
ꯍ
ꯁꯤ ꯇ꯭ꯔꯥꯟꯁꯀ꯭ꯔꯥꯏꯞ ꯇ꯭ꯔꯥꯟꯁꯂꯦꯁꯟ ꯇꯧꯔꯤꯕ ꯃꯤꯗꯣ ꯋꯥꯟꯊꯔꯅꯤ ꯋꯥꯔꯤꯌꯦꯃꯤ ꯏꯕ ꯌꯥꯅ
ꯑꯩ ꯁꯤꯔꯦ
ꯑꯗꯣ ꯑꯩꯅ ꯍꯥꯏꯅꯤꯡꯕꯗꯤꯅꯦ ꯑꯦꯗꯣ ꯌꯥꯝ ꯂꯦꯝꯖꯗꯦ ꯍꯥꯏꯕ ꯁꯈꯠ ꯁꯈꯠ ꯑꯗꯨꯏ ꯉꯥꯏꯍꯥꯛꯇꯪ ꯂꯩꯔꯒꯅꯦ ꯃꯤꯒꯤ ꯔꯤꯂꯦꯁꯟꯁꯤꯞꯀꯤ ꯑꯃ ꯊꯥꯒꯠꯂꯨꯔꯗꯤꯀꯣ ꯃꯥꯥꯡ ꯊꯥꯒꯠꯂꯛꯑꯅꯤ ꯑꯩꯒꯤ ꯒꯥꯔꯖꯤꯟꯅꯦ ꯑꯩꯒꯤ ꯄꯦꯇ꯭ꯔꯣꯟꯅꯦꯅ
ꯈꯪꯉꯦ ꯈꯪꯉꯦ ꯑꯁ
ꯑꯩꯗꯤ ꯃꯥꯒꯤ ꯀꯩꯅꯣꯗꯣ ꯌꯥꯝ ꯄꯥꯝꯃꯨꯏ ꯍꯥꯏꯕ ꯑꯗꯣ ꯃꯥꯅ ꯁ꯭ꯋꯥꯅꯗꯤ ꯍꯥꯏꯒ ꯈꯤꯕꯅꯦ ꯃꯥꯒꯤ ꯏꯂꯣꯗꯣ ꯅꯨꯄꯤꯗꯣ ꯃꯥꯗꯔꯤꯉꯣꯟꯗꯗꯤ ꯃꯥꯁꯦ ꯀꯌꯥ ꯀꯩꯗꯧꯗꯦ ꯃꯥꯒ ꯌꯥꯝ ꯆꯥꯟꯅꯗꯦ ꯀꯥꯏꯅ ꯍꯥꯏꯈꯤꯕꯅꯤ
ꯎꯝ ꯀꯦꯛꯄꯨꯗꯤ ꯊꯣꯛꯄꯩ ꯑꯣꯏꯔꯝꯅꯤ
ꯈꯪꯗꯦꯗ ꯌꯦꯛꯀꯗꯤ ꯈꯪꯖꯗ꯭ꯔꯦꯗ
ꯌꯦꯛꯊꯣꯛꯑꯦ ꯈꯣꯠꯂꯦ ꯀꯥꯏꯅꯒ ꯍꯥꯏ ꯍꯥꯏꯕꯅꯦꯕ ꯑꯗꯨꯒꯤ ꯖꯨꯃꯥꯡꯗ ꯎꯝ
ꯑꯗ ꯑꯍꯟ ꯑꯉꯥꯡ ꯃꯁꯥꯁꯨ ꯅꯠꯇ꯭ꯔꯦ ꯂꯦꯝꯖꯕ ꯌꯥꯏ ꯍꯥꯏꯕ
ꯌꯥꯝ ꯊꯤꯅ ꯂꯦꯝꯒꯦꯗꯤ ꯌꯥꯝ ꯊꯤꯅ ꯌꯥꯏꯀꯣ ꯏꯕꯦꯝꯃ ꯂꯦꯝꯖꯗꯕꯩ ꯋꯥꯗꯅꯦ ꯃꯣꯏꯒꯤꯁꯦ
ꯑ ꯈꯪꯗꯦ ꯃꯣꯏꯁꯤꯁꯨ ꯈꯔ ꯆꯀꯠ ꯆꯠꯀꯠ ꯇꯧꯅꯤꯡꯕ ꯑꯣꯏꯖꯖꯥꯅꯤ
ꯃꯥꯅꯤ ꯀꯩꯅꯣ ꯑꯩꯅ ꯍꯥꯏꯕꯗꯤ ꯌꯥꯝ ꯊꯤꯅ ꯂꯦꯝꯅ ꯂꯩ ꯌꯥꯏ ꯍꯥꯏꯕ ꯑꯩꯁꯦ ꯎꯗ꯭ꯔꯣꯕ ꯑꯩꯁꯦ ꯑꯩꯒꯤꯁꯨ ꯂꯩꯔꯤꯅꯤ ꯑꯗꯣꯇꯁꯤꯡꯅ
ꯑꯗꯨꯒ ꯑꯥ ꯑꯩꯈꯣꯏ ꯑꯔꯤꯕ ꯑꯥꯔꯗꯣ ꯑꯗꯨꯅ ꯍꯥꯏ ꯑꯈꯤꯕ ꯅꯤꯡꯁꯤꯡꯕ ꯑꯃꯁꯝꯨ ꯂꯩꯔꯤ ꯑꯩꯣꯟꯗ
ꯀꯩ ꯍꯥꯏꯅꯣ
ꯑꯩꯒ ꯑꯩꯒ ꯃꯤ ꯑꯃꯒ ꯅꯨꯡꯁꯤꯅꯕ ꯅꯠꯇ꯭ꯔꯁꯨ ꯋꯥꯔꯤ ꯁꯥꯟꯅꯕꯗꯣ ꯃꯥꯅ ꯑꯗꯨꯛ ꯌꯥꯝꯅ ꯀ꯭ꯔꯣꯛ ꯑꯣꯏ ꯌꯦꯡꯖꯕꯤꯗꯣ ꯀꯔꯤꯒꯤꯅꯣ ꯍꯥꯏꯕ ꯑꯩꯁꯦ ꯀꯩꯅꯣ ꯑꯩꯅ ꯋꯥꯔꯤ ꯑꯃ ꯂꯤꯈꯤꯕꯗꯨꯣꯍꯦ ꯋꯥꯟ ꯁꯥꯏꯗꯦꯠ ꯑꯩꯅ ꯂꯤꯈꯤꯕꯗꯣ ꯑꯗꯨ ꯑꯗꯨꯏꯗꯨ ꯋꯥꯔꯤꯗꯨ ꯑꯗꯨꯏ ꯍꯥꯏꯔꯛꯑꯣ ꯃꯗꯨ
ꯅꯪꯅꯅꯦ ꯄꯤꯗꯣ ꯄꯥꯝꯃꯦꯅ ꯑꯔꯤꯕꯅ ꯍꯥꯏꯔꯤꯕ
ꯍꯣꯏ ꯑꯃꯥꯏ ꯍꯥꯏꯕꯤ ꯍꯥꯏꯕ ꯑꯗꯣ ꯑꯩꯗꯤꯅꯦ ꯋꯥꯔꯤꯁꯦ ꯑꯇꯣꯞꯄ ꯀꯄ ꯁꯥꯟꯅꯩꯑꯌꯦꯕ ꯑꯩꯗꯤ ꯑꯗꯨꯒꯤ ꯃꯤꯗꯣ ꯑꯗꯨ ꯍꯩꯈꯣꯁꯤꯒꯤ ꯋꯥꯟ ꯁꯥꯏꯗꯦꯠꯁꯦ ꯃꯥꯁꯦ ꯐꯣꯟ ꯇꯧꯔꯛꯄꯅꯦꯕ ꯑ ꯐꯣꯟ ꯇꯧꯔꯛꯄꯁꯤꯗ ꯎꯝ ꯗꯤꯖꯔꯇꯦꯁꯟ ꯃꯇꯥꯡꯒꯤꯗꯨꯗꯅꯦꯕ ꯑ ꯑꯗꯨꯗꯤꯁꯗꯤꯁ ꯑꯉꯥꯡꯁꯗ ꯑꯩꯈꯣꯏ ꯃꯥꯥꯒ ꯄꯨꯔꯥ ꯀꯝꯄ꯭ꯂꯤꯠꯂꯤ ꯑꯣꯐ ꯇꯧꯈ꯭ꯔꯦꯕ ꯑꯗꯨꯝ ꯀꯩꯅꯣ ꯍꯧꯔꯛꯄꯗꯒꯤꯗꯤ ꯆꯍꯤ ꯍꯧꯔꯛꯄꯗꯒꯤ ꯇ꯭ꯋꯦꯟꯇꯤ ꯐꯥꯏꯚ ꯍꯧꯔꯛꯄꯗꯒꯤ ꯋꯥꯔꯤ ꯑꯃꯝꯇ ꯁꯥꯟꯅꯈꯤꯗ꯭ꯔꯦꯕ ꯅꯣꯔꯠ ꯏꯁ ꯁꯤꯡꯒꯜ ꯗꯦꯁ ꯂꯦꯟ ꯏꯁꯇꯦꯇꯁꯄꯨ ꯐꯣꯟ ꯅꯝꯕꯔꯕꯨꯥꯎ ꯀꯛꯅꯈ꯭ꯔꯕꯅꯦꯕ ꯑꯗꯨ ꯑ ꯁꯤ ꯎꯝ ꯍꯧꯖꯤꯛꯀꯤ ꯃꯤꯁꯤꯒ ꯑꯁ ꯑꯗꯨꯏꯁꯨ ꯇ꯭ꯔꯃꯥ ꯃꯌꯥꯝ ꯂꯩꯔꯤꯕꯅꯦ ꯑꯩ ꯍꯧꯖꯤꯛꯇ ꯈꯔ ꯈꯔ ꯑꯃꯨꯛ ꯐꯣꯟ ꯇꯧꯔꯛ ꯈꯔ ꯐꯔꯛꯄꯩ ꯋꯥꯅꯤꯕꯦꯝ
ꯑꯗꯣ ꯇꯁꯦꯡꯅ ꯑꯩꯈꯣꯏꯅ ꯇꯝꯃꯨꯏꯁꯦ ꯇ꯭ꯔꯣꯃꯥ ꯃꯐꯝꯗ
ꯃꯥꯅꯦ ꯍꯥꯏꯕ ꯇꯨꯈꯠꯁꯦ ꯍꯥꯏꯕ ꯃꯤ ꯑꯩꯅ ꯍꯥꯏꯕꯗꯤ ꯑꯩꯅ ꯄꯥꯝꯃꯣ ꯑꯗꯨ ꯁꯦꯡꯅ ꯍꯥꯏꯔꯤꯁꯦ ꯃꯥꯗꯤ ꯂꯤꯔꯛꯑꯕꯅꯤ ꯃꯥꯗꯤ ꯐꯪꯉꯛꯇ꯭ꯔꯕꯅꯤꯅ ꯈꯪꯕ꯭ꯔꯥ ꯃꯤ ꯀꯦꯃꯦꯁꯇ꯭ꯔꯤ ꯁꯥꯟꯕ ꯈꯪꯕ ꯁꯝ ꯁꯝꯅ ꯍꯥꯏꯗ ꯄꯤꯗꯨꯒꯗꯤ ꯀꯦꯃꯦꯁꯇ꯭ꯔꯤꯁꯦ ꯆꯥꯟꯅꯖꯔꯕꯅꯦꯕ ꯑꯗꯨꯗ ꯑꯩꯅ ꯀꯩꯅꯣ ꯇꯧꯗꯕꯩ ꯋꯥꯅꯦꯕ ꯄꯥꯝꯗꯕ ꯃꯥꯅꯤ ꯃꯥꯁꯨ ꯏꯟꯁꯤꯟꯖꯔꯒ ꯍꯥꯟꯅꯗꯤ ꯂꯧꯔꯝꯗꯕꯅꯦꯕ ꯂꯣꯏꯔꯝꯗꯥꯏꯁꯤꯗ ꯂꯧꯈꯠꯂꯛꯏꯕ
ꯍꯦꯃ
ꯑꯗꯨꯒꯤ ꯍꯥꯏꯔꯛꯄꯗꯨꯗ ꯃꯥꯅ ꯃꯥꯅ ꯁꯟꯗꯣꯛꯑꯦ ꯍꯥꯏꯕꯁꯨꯦ ꯑꯩ ꯈꯪꯉꯦꯕ ꯑ ꯑꯗꯨꯅꯁꯨ ꯑꯗꯨꯗꯁꯨ ꯑꯩ ꯍꯥꯏꯈꯤꯕꯅꯦꯕ ꯃꯥ ꯎ ꯐꯣꯡ ꯑꯣꯏ ꯐꯣꯟ ꯇꯧꯔꯛꯄ ꯍꯥꯏꯇꯥꯔꯦ ꯑꯇꯣꯞꯄꯅ
ꯎꯝ
ꯃꯥꯁꯨ ꯈꯪꯍꯧꯗ ꯏꯃꯥꯟꯅꯕꯤ ꯍꯥꯏꯇꯥꯔꯦ ꯂꯥꯞ ꯂꯣꯡ ꯃꯥꯁꯦ ꯑꯁꯣꯝ ꯒꯨꯍꯥꯇꯤꯗ ꯂꯩꯕꯅꯦꯕ ꯅꯪꯗꯨ ꯀꯃꯥꯏ ꯀꯃꯥꯏꯅ ꯇ ꯇꯧꯔꯤꯒꯦ ꯅꯪ ꯃꯨꯐ ꯑꯣꯟ ꯇꯧꯕ ꯈꯣꯠꯄ ꯑꯥꯎ ꯇꯧꯔꯦ ꯈꯣꯠꯂꯦ ꯀꯃꯥꯏ ꯍꯥꯏꯅꯒꯦ ꯌꯅ ꯑ ꯁꯨꯝ ꯋꯥꯔꯤ ꯁꯥꯟꯅꯕꯗꯣ ꯃꯥꯅ ꯑꯁ ꯀꯅꯥꯅꯣ ꯅꯪꯅ ꯋꯥꯔꯤ ꯁꯥꯟꯅꯩꯁꯤꯕꯣ ꯅꯠꯇ꯭ꯔ ꯅꯨꯄꯥꯔꯣ ꯅꯠꯇ꯭ꯔꯒ ꯅꯨꯄꯤꯔꯣꯅ ꯇꯧꯔꯝꯕꯅꯦꯕ ꯑꯗ ꯑꯩꯅ ꯀꯩꯅꯣ ꯅꯪ ꯍꯥꯏꯗꯨꯕꯣꯅ ꯍꯥꯏꯀꯣ ꯅꯨꯄꯥ ꯑꯣꯏ ꯄꯤ ꯑꯣꯏꯔꯦ ꯀꯩ ꯃꯇ ꯊꯣꯛꯂꯛꯒꯦꯁꯤꯅꯦꯕ ꯑꯩ ꯁꯅꯅꯤ ꯃꯤ ꯁꯪꯅ ꯁꯤꯅꯦꯕ ꯁꯨꯝ ꯍꯪꯕꯅꯤꯗ ꯁꯣꯝꯗꯗꯤ ꯃꯤꯅ ꯅꯨꯡꯉꯥꯏꯇꯅ ꯃꯤꯅꯗꯤ ꯆꯥꯛꯇ ꯂꯩꯔꯝꯗꯣꯏꯅꯤꯗꯣ ꯅꯪꯅꯗꯤ ꯎꯕꯤꯗ꯭ꯔꯤꯕ ꯍꯥꯏꯔꯛꯄꯅꯦꯕ ꯎꯒꯦ ꯎꯔꯒꯦꯅ ꯃꯁꯥꯡ ꯈ ꯈꯪꯅꯗꯕꯅ ꯑꯩ ꯀꯅꯥꯅꯣ ꯈꯪꯅ ꯂꯩꯕ ꯄꯣꯠꯅꯦ ꯑꯩꯅ ꯀꯩꯗꯧꯔꯗꯣꯏꯣ ꯍꯥꯏꯕ ꯑꯩꯅ ꯎꯕꯤꯗꯕ ꯑꯩꯅ ꯌꯦꯡꯕꯤꯗ ꯂꯣꯏꯔꯦ ꯍꯥꯏ ꯑꯗ ꯈꯔ ꯌꯦꯡꯕꯨꯗꯤ ꯐꯕꯅꯤ ꯈꯣꯅ ꯇꯧꯔꯝꯕꯅꯦꯕ ꯑꯗꯣ ꯑꯩꯅ ꯍꯥꯏꯕꯗꯤ ꯈꯔ ꯔꯤꯖꯅꯦꯕꯜ ꯑꯣꯏꯗꯦ ꯍꯥꯏꯕ ꯑꯗꯨꯗꯨꯅꯦ ꯑꯉꯥꯡ ꯈꯔꯅꯅꯦ ꯑ ꯑꯗꯨ ꯑꯩꯈꯣꯏꯅ ꯂꯣꯛꯇꯥꯛꯇ ꯆꯥꯛ ꯆꯥꯕ ꯆꯠꯄꯗꯣꯍꯦ ꯑꯗꯨ ꯁꯨꯃꯥꯏꯅ ꯍꯥꯏꯒꯗ꯭ꯔꯥ ꯑꯁ ꯑꯩꯁꯦ ꯑꯁ ꯅꯣꯏꯒꯨꯝꯕ ꯐꯖꯕ ꯑꯝꯇ ꯏꯅꯥꯎ ꯐꯖꯕ ꯑꯝꯇ ꯑꯗꯨꯅ ꯍꯦꯛ ꯀꯩꯅꯣ ꯇꯧꯕ ꯍꯦꯛ ꯐꯪꯖꯗꯦꯗ ꯍꯦꯛ ꯈꯪꯅꯖꯗꯦꯗ ꯅꯣꯏ ꯍꯦꯛ ꯀꯩꯅꯣ ꯇꯧꯋꯤ ꯀꯥꯏ ꯍꯥꯏꯕꯗꯣ ꯍꯣꯏ ꯍꯣꯏ ꯑꯗꯨꯏ ꯃꯇꯥꯡꯗ ꯑꯗꯨꯒꯤ ꯂꯣꯏꯔ ꯃꯇꯨꯡꯗ ꯑꯩꯅ ꯑꯁ ꯅꯪ ꯁꯨ ꯃꯥꯏ ꯂꯥꯛꯆꯅꯤ ꯀꯩ ꯗꯧꯔꯒꯦ ꯀꯦ ꯍꯥꯏꯕ ꯑꯗꯨ ꯃꯥꯅ ꯑꯃꯨꯛ ꯍꯥꯏꯕꯅꯦ ꯁ ꯑꯩꯗꯤ ꯑꯩ ꯑꯩꯅ ꯉꯝꯕ ꯄꯥꯝ ꯑꯩꯅ ꯉꯝꯕ ꯄꯥꯝꯗꯤ ꯑꯩ ꯅꯨꯄꯥꯗꯨꯅ ꯍꯦꯛ ꯉꯝꯕ ꯄꯥꯝꯃꯤꯒ ꯍꯥꯏꯗ꯭ꯔꯥ ꯑꯅꯦ ꯈꯜꯦꯈꯣꯏ ꯀꯩꯅꯣ ꯃꯥꯅ ꯐꯔꯤꯁꯨ ꯃꯥꯅꯗꯤ ꯑꯃꯨꯛ ꯑꯩꯅ ꯉꯝꯗꯕ ꯑꯃꯨꯛ ꯄꯥꯝꯗꯦ ꯀꯥꯏ ꯑꯩꯅ ꯉꯝꯗꯗꯤ ꯌꯥꯗꯦ ꯑꯃꯨꯛ ꯍꯥꯏꯔꯗꯤ ꯀꯩꯩꯅꯣ ꯃꯥ ꯉꯥꯡꯉꯁꯨ ꯑꯩꯅ ꯑꯩꯅ ꯍꯥꯏꯈꯤꯕꯅ ꯑꯗꯨꯗꯤ ꯑꯄꯪ ꯑꯃ ꯂꯨꯍꯣꯡꯉꯑꯣ ꯍꯥꯏꯔ
ꯍꯥꯏꯗꯗꯤ ꯀꯩꯅꯣ ꯌꯥꯝ ꯂꯦꯝꯕ ꯆꯠꯂꯦ ꯍꯥꯏꯕ ꯆꯛꯀꯠ ꯆꯛꯀꯠ ꯏꯁ ꯑꯩꯅ ꯍꯥꯏꯔꯤꯁꯦ ꯑꯩ ꯃꯥꯅ ꯁꯥꯎꯅꯤꯡꯉꯤꯁꯦ ꯅꯣꯏ ꯅꯣꯏꯁꯨ ꯈꯪꯉꯝꯕꯣ ꯅꯣꯏꯁꯨ ꯈꯪꯉꯝꯃꯦ ꯌꯥꯝ ꯉꯛꯑꯦ ꯑꯩꯅ ꯄꯤ ꯄꯥꯝꯃꯦꯅ ꯑꯗꯨꯝ ꯍꯥꯏꯕꯅꯦ ꯍꯥꯏꯕ
ꯍꯥꯏ ꯍꯥꯏꯕ ꯏꯕꯦꯝꯃ ꯍꯥꯏ ꯍꯥꯏꯕ
ꯈꯜꯂꯦ ꯅꯣꯏꯅꯥꯝꯃꯝꯕ ꯑꯣꯏꯔꯝꯒꯅꯤ ꯃꯤꯅꯤꯅ ꯃꯤꯉꯣꯟꯗ ꯃꯥꯥꯏꯅ ꯁꯟꯗꯣꯛꯏꯗꯨꯣ ꯀꯔꯤꯒꯤꯅꯣ ꯍꯥꯏꯕꯤꯟꯗ ꯑꯗꯨꯒꯅꯤ ꯃꯤꯉꯣꯟꯗꯒ ꯁꯀꯥꯔꯗꯦꯝꯅꯕꯅꯦ ꯍꯥꯏꯕ
ꯀꯔꯦꯝ ꯏꯁ ꯏꯕꯦꯝꯃ ꯀꯔꯦꯝꯅꯕꯩꯗꯤ ꯑꯩꯉꯣꯟꯗꯁꯨ ꯇꯞ
ꯑꯩꯅ ꯍꯥꯏꯁꯦ ꯑꯩꯈꯣꯏ ꯁꯝ ꯁꯝꯅ ꯍꯥꯏꯔꯕꯗ ꯑꯩꯒꯤ ꯁꯦꯛꯆ꯭ꯋꯦꯂꯤꯇꯤꯁꯤꯕꯨ ꯍꯦꯛꯇ ꯑꯩꯅ ꯑꯣꯟꯅꯤꯡꯉꯦꯅ ꯑꯣꯟ ꯌꯥꯕ꯭ꯔꯕ ꯑꯥꯏ ꯃꯤꯟ ꯍꯥꯏꯗꯤ ꯑꯩꯅ ꯑꯩꯅ ꯑꯩ ꯀ ꯑꯣꯏꯔꯒꯦ ꯑꯩꯅ ꯑꯗꯨ ꯑꯣꯏꯔꯒ ꯍꯥꯏꯇꯣꯛꯑꯣ ꯌꯥꯕ ꯅꯠꯇꯦ ꯍꯥꯏꯕ ꯑ ꯇꯣꯞ ꯑꯣꯐ ꯗꯦꯠ ꯑꯣ ꯕꯤꯁꯥꯏꯠ ꯗꯦꯠ ꯑꯩꯗꯨ ꯀꯩꯅꯣꯅꯦꯕ ꯍꯥꯏꯗꯤ ꯚꯥꯏ ꯁ ꯁꯣꯏꯗꯥꯔꯁꯨ ꯌꯥꯝ ꯁꯛꯀ ꯁꯛꯀ ꯇꯧꯖꯗꯦ ꯍꯥꯏꯕ ꯏꯁ ꯒꯤ ꯑꯣꯏꯅ ꯑꯗꯨꯝ ꯃꯤ ꯑꯃ ꯑꯃꯗꯣ ꯀꯩꯅꯣ ꯇꯧꯅ ꯑꯗꯨꯝ ꯂꯨꯞꯄꯒ ꯂꯩꯖꯔꯣꯏ ꯃꯤꯁꯦ ꯃꯤꯅꯦ ꯍꯥꯏꯕ ꯑꯗꯨꯗꯤ ꯃꯣꯏꯕꯁ ꯑꯁ ꯈꯪꯗꯦ ꯑꯁ ꯑꯣꯏꯔꯣꯏꯗꯕꯗ ꯀꯥꯏꯅ ꯂꯥꯏꯅꯥꯅꯤ ꯀꯥꯏꯅ ꯈꯜꯂꯝꯒꯅꯤ ꯃꯣꯏꯗꯤ ꯂꯥꯏꯔꯤꯛꯇꯣ ꯍꯦꯟꯅ ꯂꯥꯏꯔꯤꯁꯨ ꯈꯪꯗꯕꯤ ꯀꯥꯡꯁꯤꯡꯗꯣ ꯑꯗꯨ ꯃꯥꯅ ꯑꯁ ꯑꯗꯨ ꯃꯥꯅ ꯍꯥꯏ ꯑꯗꯨꯅꯦ ꯑꯁ ꯅꯪꯁꯤꯅ ꯀꯅꯥꯒ ꯊꯨꯡꯅꯗꯣꯏꯅꯣ ꯀꯅꯥꯒ ꯀꯣꯏꯅꯣ ꯑꯗꯨꯗꯣꯏꯅꯣ ꯀꯥꯏꯅ ꯇꯧꯅꯅꯕꯅꯦ ꯎꯝ ꯍꯥꯟꯩ ꯃꯣꯜ ꯂꯧꯧꯗ ꯍꯥꯏꯕ ꯃꯥꯁ ꯑꯩꯅ ꯑꯁ ꯇꯥꯅꯤꯡꯗꯦꯍꯦꯛ ꯈꯔ ꯂꯦꯝꯃꯣ ꯀꯩꯗꯧꯔꯒꯦ ꯍꯥꯏꯐꯦꯠ ꯃꯥꯒꯤ